ꯑꯥ
ꯍꯜꯂꯣ
ꯇꯥꯕ꯭ꯔꯣ
ꯇꯥꯏꯌꯦ
ꯀꯩꯗꯧꯔꯤꯅꯣ
ꯍꯤꯞꯄꯤꯌꯦ ꯅꯪꯗꯤ
ꯑꯩꯅ ꯃꯣꯟꯗ꯭ꯔꯪ ꯁꯥꯔꯤꯌꯦ ꯅꯪꯒꯤ ꯋꯥꯈꯜꯗ
ꯏꯁ
ꯌꯥꯝ ꯍꯩꯌꯦꯀꯣ
ꯍꯣꯏ ꯑꯩꯗꯤ ꯑꯗꯨꯝ ꯍꯩꯕꯅꯦ ꯅꯪꯒꯤꯗꯃꯛꯗꯗꯤ
ꯎꯝ
ꯑꯗꯣ ꯏꯕꯥꯟ ꯍꯣꯏ ꯆꯥꯛꯄꯨꯗꯤ ꯅꯪꯅ ꯉꯁꯥꯏ ꯆꯥꯔꯣ ꯍꯥꯏꯕꯒꯤ ꯑꯩ ꯆꯥꯔꯦ
ꯋꯥꯎ
ꯋꯥꯎ
ꯌꯥꯝ ꯍꯩꯖꯔꯦ
ꯅꯪꯗꯤ ꯆꯥꯔꯕꯣ ꯑꯩꯒꯤꯗꯃꯛꯇ
ꯍꯥ ꯑꯁ ꯆꯥꯕꯤꯗ꯭ꯔꯦ
ꯍꯥꯥ
ꯆꯥꯗ꯭ꯔꯤꯌꯦ ꯑꯩꯗꯤ
ꯀꯩꯒꯤꯔꯣ ꯁꯨꯛ ꯌꯥꯝ ꯊꯦꯡꯉꯤ ꯐꯥꯎ ꯆꯥꯗ꯭ꯔꯗꯤ ꯑꯩ ꯁꯥꯎꯔꯛꯑꯣꯔꯥ
ꯍꯁ ꯐꯤꯒꯔ ꯁꯦꯝꯕꯥꯅꯤ
ꯀꯔꯤ
ꯐꯤꯒꯔ ꯁꯦꯝꯕꯅꯤ
ꯑꯣ ꯑꯣ ꯑꯗꯣ ꯅꯪ ꯉꯁꯤ ꯑꯩ ꯅꯤꯡꯁꯤꯡꯕ꯭ꯔꯥ
ꯌꯥꯝ ꯅꯤꯡꯁꯤꯡꯕꯤꯔꯦ
ꯌꯥꯝ ꯅꯤꯡꯁꯤꯡꯕꯤꯔꯦ
ꯍꯥ
ꯀꯧꯇꯥ ꯀꯌꯥꯃꯨꯛꯇꯤ ꯅꯤꯡꯁꯤꯡꯉꯒꯦ
ꯑꯃ ꯃꯈꯥꯏ
ꯌꯥꯝꯗꯦꯅꯦ ꯑꯩꯗꯤ ꯅꯪꯕꯨ ꯑꯅꯤ ꯃꯈꯥꯏꯃꯨꯛꯇꯤ ꯅꯤꯡꯁꯤꯡꯉꯦ
ꯑꯁ ꯌꯥꯝꯗꯦꯅꯦ ꯅꯪꯁꯨꯨ ꯑꯁ
ꯑꯁ ꯌꯥꯝꯗꯤ ꯌꯥꯝꯕꯅꯦ ꯑꯗꯣ ꯅꯪꯅꯗꯤ ꯅꯪꯒꯤ ꯀꯥꯏꯗꯒꯤ ꯑꯃ ꯇꯪꯈꯥꯏꯗꯤ ꯀꯥꯏ ꯌꯥꯗꯣꯏꯅ
ꯑꯗꯣ ꯑꯃꯗꯤ ꯍꯦꯜꯂꯦꯗꯅ
ꯑꯩꯗꯤ ꯑꯅꯤ ꯍꯦꯜꯂꯤꯁꯤꯗꯤ
ꯁꯨꯗꯦ ꯄꯥꯎꯋꯥ ꯐꯥꯎ ꯁꯨꯗꯦ ꯅꯪꯒꯤꯗꯣ
ꯑꯩꯏꯁ ꯅꯣꯛꯐꯦꯠ ꯅꯣꯛꯐꯦꯠ ꯇꯧꯔꯒ ꯄꯋꯥ ꯐꯥꯎꯁꯨꯗꯦ ꯍꯥꯏꯔꯛꯏ ꯁꯤꯅꯗꯤ ꯀꯩ ꯍꯥꯏꯁꯤꯔꯥ
ꯉꯁꯤꯗꯤ ꯏꯊꯟꯗ ꯂꯩꯌꯦ
ꯎꯝ
ꯑꯝ ꯉꯁꯤ ꯀꯔꯤ ꯀꯔꯤ ꯇꯧꯔꯦ
ꯉꯁꯤ ꯅꯪ ꯑꯩꯉꯣꯟꯗ ꯇꯦꯛꯁ ꯊꯥꯔꯛꯀꯗ꯭ꯔꯥꯅ ꯉꯥꯏ ꯉꯥꯏꯔꯒꯥ ꯁꯨꯛꯊꯥ ꯊꯥꯔꯛ ꯇꯕꯒꯤꯅꯤꯅ ꯑꯩ ꯑꯣꯏꯅ ꯊꯥꯔꯛꯑꯒꯦꯅ ꯊꯥꯔꯤꯁꯤꯅꯤ ꯀꯩꯔꯣ
ꯑꯣ ꯑꯣ
ꯑꯣ ꯅꯪꯗꯤ ꯉꯁꯤꯁꯦ ꯀꯥꯏ ꯀꯥꯏ ꯆꯠꯀꯦ ꯑꯩꯕꯨ ꯍꯥꯏꯔꯝꯗꯕꯤꯗ
ꯑꯁ ꯌꯨꯝꯗ ꯂꯩꯌꯦ
ꯃꯥꯄꯥꯟ ꯊꯣꯛꯇꯦ ꯀꯣ
ꯊꯣꯛꯇꯦ
ꯊꯣꯛꯀꯅꯨꯀꯣ ꯍꯟꯗꯛ ꯀꯥꯟꯁꯦ ꯕꯦꯠ ꯌꯥꯝꯃꯦ
ꯍꯣꯏ ꯑꯣ
ꯕꯦꯠ ꯌꯥꯝꯕꯅꯦ ꯅꯪ ꯄꯨꯈ꯭ꯔꯗꯣꯏꯗꯤ ꯃꯥꯡꯈ꯭ꯔꯦꯗꯅ
ꯍꯥꯍꯥ ꯀꯩ ꯑꯦꯟꯁꯥꯡ ꯆꯥꯕꯅꯣ
ꯑꯩꯗꯣ ꯉꯁꯤ ꯅꯪꯅ ꯀꯩ ꯉꯁꯤ ꯀꯩ ꯍꯤꯡꯖꯥꯡ ꯆꯥꯔꯝꯒꯗꯧ ꯃꯥꯟꯒꯦ ꯈꯤꯇꯪ ꯈꯟꯂꯣꯅꯦ
ꯅꯪꯁꯦ
ꯎꯝ ꯑꯩꯁꯦ
ꯍꯤꯍꯤ ꯉꯥ ꯆꯥꯕ꯭ꯔꯣ ꯍꯤꯍꯤ
ꯉꯥꯗꯤ ꯀꯨꯏꯔꯦ ꯃꯁꯛ ꯎꯈꯤꯗꯕ
ꯑꯁ
ꯍꯣꯏ ꯉꯥꯕꯨꯗꯤ ꯆꯥꯏ ꯉꯥꯔꯤꯕꯨꯗꯤ
ꯑꯗꯨꯅꯦꯕ
ꯎꯝ ꯃꯊꯪꯗꯤ
ꯃꯊꯪꯗꯤ ꯎꯁꯣꯏ ꯆꯥꯕ꯭ꯔꯣ
ꯎꯁꯣꯏ ꯎꯁꯣꯏ ꯃꯃꯤꯡ ꯉꯁꯤꯅ ꯑꯍꯥꯟꯕꯅꯦ ꯑꯃꯨꯛ ꯇꯥꯔꯤꯁꯦ
ꯑꯣ ꯑꯗꯨ ꯑꯗꯨ ꯑꯣꯏꯔꯗꯤ ꯄꯤꯔꯨꯛ ꯆꯥꯕ꯭ꯔꯣ
ꯀꯩ ꯍꯥꯏꯕ
ꯄꯤꯔꯨꯞ ꯆꯥꯕ꯭ꯔꯣ
ꯆꯥꯗꯤꯌꯦ ꯑꯗꯨꯁꯨ
ꯑꯣ ꯑꯁ ꯑꯂꯨ ꯆꯥꯕ꯭ꯔꯣ
ꯍꯣꯏ ꯑꯂꯨꯗꯤ ꯍꯥꯞꯄꯦ ꯑꯗꯣ ꯍꯤꯟꯖꯥꯡꯗꯗꯤ ꯑꯗꯣ ꯑꯃꯗꯤ ꯋꯥꯠꯂꯤꯌꯦ
ꯈꯥꯃꯦꯟ ꯆꯥꯕ꯭ꯔꯣ
ꯈꯥꯃꯦꯟꯒ ꯈꯥꯃꯦꯟꯒꯤ ꯃꯍꯥꯎꯒ ꯆꯞ ꯃꯥꯟꯅꯕ ꯃꯍꯥꯎꯗꯤ ꯃꯥꯟꯅꯗꯦ ꯑꯗꯣ ꯈꯤꯇꯪ ꯀꯩꯅꯣꯝ ꯇꯧꯕꯗꯤ ꯆꯥꯏ ꯅꯪ ꯃꯃꯤꯡ ꯍꯥꯏꯔꯛꯇ꯭ꯔꯤ ꯐꯥꯎ ꯑꯩꯁꯨ ꯍꯥꯏꯔꯣꯏ
ꯑꯁ ꯈꯃꯦꯟ ꯑꯁꯡꯕꯗꯣ
ꯈꯃꯦꯟ ꯑꯁꯥꯡꯕꯒ ꯃꯁꯛꯀ ꯈꯪꯗ꯭ꯔꯤ ꯑꯩ
ꯌꯥꯝ ꯄꯪꯒꯦ ꯂꯨꯔ
ꯍꯥ
ꯀꯔꯤꯒꯤ ꯈꯪꯗꯕ
ꯁꯦꯁ ꯀꯩꯒꯤ ꯈꯪꯗꯕ ꯍꯣꯏ
ꯍꯩꯍꯥ ꯅꯪꯁꯦ
ꯋꯥꯔꯝꯒꯅꯤꯀꯣ ꯅꯪꯁꯦ ꯋꯥꯔꯤ ꯁꯥꯕꯗ ꯄꯥꯕ꯭ꯂꯤꯛ ꯄꯕ꯭ꯂꯤꯛ ꯁꯔꯚꯤꯁ ꯑꯣꯏꯕꯤꯕꯗ ꯋꯥꯔꯝꯒꯅꯤ
ꯑꯩ ꯄꯥꯕ꯭ꯂꯤꯛ ꯁꯥꯔꯚꯤꯁ ꯀꯔꯝ ꯀꯥꯟ ꯑꯣꯏꯈ꯭ꯔꯒꯦ
ꯑꯗꯨꯝ ꯑꯣꯏꯕ ꯃꯥꯜꯂꯦ ꯌꯥꯝꯅꯁꯨ ꯍꯩ ꯕꯤꯔꯦ
ꯃꯤꯌꯥꯝꯅꯁꯨ ꯍꯥꯏꯕꯤꯔꯦꯕ
ꯌꯥꯝꯅꯁꯨ ꯍꯩꯕꯤꯈ꯭ꯔꯦ
ꯑꯣ ꯅꯪꯗꯣ
ꯍꯣꯏ
ꯑꯩꯗꯤ ꯅꯪꯒꯤ ꯁꯛ ꯌꯥꯝ ꯎꯅꯤꯡꯕꯅ ꯂꯣꯏꯔꯦ
ꯍꯪ ꯍ ꯪꯍ ꯪꯑꯣꯏꯕ꯭ꯔꯥ
ꯍꯣꯏ
ꯎꯝ
ꯅꯪꯒꯤ ꯁꯛ ꯎꯔꯗꯤ ꯑꯩ ꯉꯁꯤ ꯅꯨꯡꯗꯥꯡ ꯇꯨꯝꯕ ꯅꯨꯡꯉꯥꯏꯔꯝꯒꯗꯧ ꯃꯥꯜꯂꯤ ꯇꯥꯕꯔꯣ
ꯇꯥꯏꯌꯦ
ꯋꯥ ꯀꯩꯒꯤ ꯉꯥꯡꯗ꯭ꯔꯤꯅꯣ ꯑꯩꯒꯤ ꯋꯥ ꯇꯥꯕꯗ ꯅꯪ ꯑꯃꯨꯛ ꯇꯨꯈ꯭ꯔꯕꯣ
ꯑ ꯍ ꯅꯪꯒꯤ ꯎꯝ ꯅꯪꯒꯤ ꯈꯟꯖꯦꯜ ꯇꯥꯕꯗ ꯉꯥꯎꯔꯦ
ꯑꯥꯏꯁ
ꯍꯥ
ꯑꯩꯒꯥ ꯑꯗꯨ ꯑꯣꯏꯇꯥꯔꯗꯤ ꯑꯩꯒꯤ ꯈꯣꯟꯖꯦꯜ ꯇꯥꯗ ꯉꯥꯎꯔꯦ ꯍꯥꯏꯔꯅ ꯑꯩ ꯂꯥꯛꯑꯅꯤ ꯅꯪ ꯀꯥꯏꯗ ꯂꯩꯕ꯭ꯔꯥ ꯑꯩ ꯊꯤꯔꯛ ꯑꯒꯦ
ꯑꯩꯁꯤ ꯑ ꯑꯇꯌꯥꯗ
ꯑꯇꯤꯌꯥꯗꯥ
ꯑꯍꯣꯏ ꯑꯇꯤꯌꯥꯗ ꯅꯪ ꯉꯥꯏꯔꯒ ꯂꯩꯔꯝꯃꯤ
ꯑꯇꯤꯌꯥꯗ ꯅꯣꯏ ꯀꯀꯥꯒꯤ ꯌꯨꯝ ꯂꯩꯕ꯭ꯔꯣ
ꯑꯍꯣꯏ ꯂꯩꯌꯦ ꯀꯣꯏꯕ ꯂꯥꯛꯑꯣ
ꯑꯩꯗꯤ ꯋꯥꯠꯂꯤꯌꯦ ꯀꯣꯏꯔꯛꯅꯤꯉꯥꯏ
ꯂꯥꯛꯑꯣ ꯁꯤꯡꯖꯨ ꯄꯥꯏꯔꯒ ꯂꯥꯛꯑꯣ ꯁꯤꯡꯖꯨ ꯄꯥꯏꯔꯒ ꯂꯛ ꯑꯣ
ꯁꯤꯡꯖꯨ ꯍꯣꯏ ꯁꯤꯡꯖꯨꯁꯨ ꯄꯥꯏꯔꯛꯀꯦ ꯑꯗꯨꯒ ꯌꯦꯟ ꯀꯤꯂꯣ ꯇꯪꯈꯥꯏꯁꯨ ꯄꯥꯏꯔꯒ ꯂꯀꯤ
ꯇꯪꯈꯥꯏ ꯈꯛꯇ ꯌꯥꯗꯦ ꯀꯤꯂꯣ ꯑꯅꯤ ꯑꯍꯨꯝ ꯄꯨꯔꯛꯑꯣ
ꯏꯕꯥꯅꯤ ꯈꯥꯛꯇ ꯆꯥꯗꯣꯏꯅꯦ
ꯑꯗꯨ ꯑꯣꯏꯔꯁꯨ ꯌꯥꯗꯦ ꯑꯩꯗꯤ ꯀꯦꯖꯤ ꯏꯅꯤ ꯑꯍꯨꯝ ꯆꯥꯕꯅꯦ
ꯅꯪ ꯀꯀꯥꯒꯤ ꯑꯂꯨ ꯀꯤꯂꯣ ꯑꯍꯨꯝ ꯂꯩꯔꯛꯑꯗꯤ ꯌꯥꯔꯕ ꯅꯠꯇ꯭ꯔꯣ ꯑꯍꯥꯍꯥ
ꯎ
ꯅꯣꯛ ꯄꯒ ꯁꯔꯤꯅꯦ ꯍꯩꯏ꫰
ꯃꯤ ꯃꯇꯧ ꯇꯧꯒꯅꯨ
ꯑꯩꯁ ꯅꯪꯅꯦ ꯇꯧꯔꯤꯁꯦ
ꯆꯩ ꯆꯩꯆꯟ
ꯍ ꯍꯧꯖꯤꯛ ꯃꯇꯝꯅꯤꯅꯦ
ꯇꯨꯝꯈꯤꯔꯣꯏꯗ꯭ꯔꯣ
ꯍꯣꯏ ꯅꯪꯒꯤ ꯋꯥꯈꯜꯗ ꯇꯨꯝꯊꯕꯒ ꯉꯝꯒꯗꯧ ꯃꯥꯟꯗ꯭ꯔꯦ
ꯑꯁ ꯅꯪꯁꯦ ꯑꯩꯒꯤ ꯋꯥꯈꯜꯗ ꯉꯥꯎꯔꯒ ꯁꯤꯔꯅꯤꯅꯦ ꯑꯗꯨ ꯑꯣꯏꯔꯗꯤ
ꯎꯝ
ꯌꯥꯝꯅꯁꯨ ꯅꯨꯡꯉꯥꯏꯖꯕꯤꯗ꯭ꯔꯦ
ꯍꯥꯏ
ꯅꯪꯁꯦ ꯈꯤꯇꯪ ꯈꯤꯇꯪ ꯉꯥꯡꯉꯒ ꯅꯪꯅ ꯉꯥꯡꯕꯅ ꯈꯤꯇꯪ ꯅꯣꯛꯄꯅ ꯌꯥꯝ ꯌꯥꯝ ꯅꯣꯛꯑ‌ꯦ ꯀꯃꯥꯏꯅꯔꯥ
ꯑꯩ ꯅꫭꯛꯇꯦ ꯑꯩ ꯅꯠꯇꯦ ꯅꯪ ꯑꯣꯏꯔꯝꯒꯅꯤ
ꯎꯝ ꯑꯁ ꯑꯩ ꯑꯣꯏꯔꯝꯒꯗ꯭ꯔꯣ
ꯑꯩꯗꯤ ꯅꯣꯛꯇꯦ ꯑꯩꯗꯤ ꯅꯣꯛꯄ ꯍꯩꯇꯦ ꯑꯩꯒꯤ ꯄꯨꯟꯁꯤꯗ ꯅꯣꯛꯄꯤꯗ꯭ꯔꯤ
ꯏꯁ ꯉꯁꯥꯏ ꯅꫭꯛꯏꯗꯨ ꯅꯪꯒꯤ ꯚꯣꯠꯔꯣ
ꯑꯩ ꯅꯠꯇ‌ꯦ ꯑꯩꯒꯤ ꯑꯩꯉꯣꯟ ꯑꯩꯒ ꯂꯩꯃꯤꯟꯅꯕ ꯕꯨ꯭ꯍꯨꯠ
ꯑꯥ ꯑꯠꯆꯥ ꯏꯊꯟꯇ ꯂꯩ ꯂꯩꯕ꯭ꯔꯣ
ꯂꯩꯌꯦ
ꯑꯗꯨ ꯑꯣꯏꯔꯗꯤ ꯑꯩ ꯍꯣꯔꯦꯟ ꯅꯨꯡꯗꯥꯡ ꯀꯣꯏꯔꯛꯀꯦꯀꯣ
ꯍꯣꯔꯦꯟ ꯑꫭꯏꯔꯗꯤ ꯅꯨꯡꯗꯥꯡ ꯑꯣꯏꯔꯣꯏ ꯑꯣ ꯂꯣꯏꯔꯅꯤ ꯍꯪꯆꯤꯠ ꯑꯌꯨꯛ ꯉꯟꯇꯥ ꯑꯃꯨꯛ ꯑꯣꯏꯔꯅꯤ
ꯍꯣꯔꯦꯟ ꯅꯨꯡꯗꯥꯡ ꯅꯪꯒꯤ ꯃꯪꯗ ꯀꯣꯏꯔꯛꯀꯦ ꯍꯥꯏꯕꯅꯤꯅꯦꯍꯦ
ꯑꫭꯍꯣ ꯀꯣꯏꯔꯛꯑꯣ
ꯎꯝ ꯑꯗꫭ ꯅꯪ ꯑꯩꯕꯨ ꯂꯨꯅ ꯇꯧꯕꯤꯒꯗ꯭ꯔꯥ
ꯍꯣꯏ ꯐꯖꯅꯥ ꯏꯔꯨꯕꯤꯒꯦ
ꯋꯥꯍ ꯍꯁ ꯑꯗꯨ ꯐꯥꯎꯗꯤ ꯌꯥꯔꯣꯏꯍ‌ꯦ
ꯀꯔꯤꯒꯤ ꯅꫭꯛꯄꯥ ꯐꯖꯅꯥ ꯑꯗꯨ ꯎꯝ ꯀ‌ꯦꯕꯤꯒ‌ꯦ
ꯍꯥ
ꯐꯖꯅꯥ ꯀꯦꯕꯤꯒꯦ
ꯎꯝ ꯐꯖꯅ ꯀꯦꯕꯤꯒꯦ ꯍꯥꯏꯕ꯭ꯔꯥ
ꯍꯣꯏꯋꯥꯏ ꯂꯤꯞꯁꯇꯤꯛꯀꯥ ꯄꯥꯎꯗꯔꯒꯥ ꯐꯖꯅꯥ ꯊꯥꯕꯤꯒ‌ꯦ
ꯑꯆꯥ
ꯍꯩꯕꯅꯦ ꯑꯩꯁꯦ ꯌꯥꯝꯅ ꯍꯩ ꯆꯥꯅꯤ ꯃꯁꯛ ꯌꯥꯝ ꯊꯤꯕꯅ ꯅꯨꯞ ꯅꯨꯄꯥꯁꯨ ꯌꯥꯝ ꯐꯖꯍꯟꯕꯥ ꯉꯝꯕꯥ ꯃꯥꯏꯕꯤꯅꯤ ꯑꯩꯁꯦ
ꯃꯥꯏꯕꯤ ꯑꯃꯨꯛ ꯑꯣꯏꯈ꯭ꯔꯕꯥ
ꯃꯥꯅꯤ
ꯑꯥ ꯅꯪ ꯃꯥꯏꯕꯤ ꯑꯣꯏꯔꯗꯤ ꯑꯩ ꯅꯪꯒꯤꯗꯃꯛ ꯃꯥꯏꯕ ꯑꯣꯏꯔꯒ‌ꯦ
ꯑꯣꯏꯕꯤꯔꯣ
ꯏꯕꯥꯅꯤ ꯆꯦꯜꯂꯁꯦ
ꯀꯔꯤ ꯍꯥꯏꯕ ꯆꯦꯜꯂꯁꯦ ꯍꯥꯏꯕ
ꯍꯣꯏ
ꯑꯗꯨꯒꯤꯗꯃꯛꯇꯥ ꯑꯩ ꯏꯆꯥꯎ ꯆꯥꯎꯅ ꯂꯦꯞꯆꯔꯒꯦ
ꯂꯦꯞꯆꯕꯤꯔꯣ ꯏꯁꯩꯩ ꯆꯠ ꯏꯁꯩ ꯁꯛꯂꯛꯑꯣ ꯇꯥ ꯇꯥꯕꯤꯔꯒꯦ
ꯁꯛꯂꯥꯛꯀꯦꯀꯣ
ꯍꯣꯏ
ꯇꯥꯔꯖꯟ
ꯑꯣꯃꯥꯏ ꯇꯔꯖꯟ
ꯋꯥꯎ ꯖꯦꯟ ꯃꯥꯜꯂꯤꯀꯣ ꯃꯈꯣꯟ ꯃꯥꯜꯂꯦ ꯀꯣ
ꯑꯥ
ꯖꯦꯟꯃꯂꯤꯛ ꯃꯥꯂꯦꯀꯣ
ꯑꯧ ꯅꯪꯖꯨ ꯁꯛꯂꯛꯑꯣꯅꯦ ꯀꯔꯝꯕꯒꯤ ꯃꯈꯣꯟ ꯃꯥꯜꯂꯤ ꯇꯒꯦꯅꯦ
ꯑꯥ ꯑꯗꯨ ꯏꯁꯩꯒꯤ ꯃꯃꯤꯡꯗꯣ ꯑꯩ ꯈꯪꯉꯤ
ꯑꯩꯗꯤ ꯁꯤꯀ꯭ꯔꯦꯠ
ꯅꯪꯒꯤ ꯁꯤꯀ꯭ꯔꯦ ꯏꯁꯩꯔꯥꯗꯨꯗꯣ
ꯑꯧ
ꯑꯁ ꯅꯪꯒꯤ ꯁꯤꯀ꯭ꯔꯦꯠ ꯏꯁꯩꯁꯤꯗꯤ ꯇꯥꯕ ꯌꯥꯝ ꯅꯨꯡꯉꯥꯏꯍꯦ
ꯀꯅꯥꯅ ꯇꯝꯕꯤꯔꯤꯅꯣ
ꯅꯪ ꯉꯔꯥꯡ ꯇꯝꯕꯤꯕꯗꯣ
ꯑꯦ ꯑꯩ ꯉꯔꯥꯡ ꯇꯝꯕꯤ ꯑꯩ ꯀꯃꯥꯏ ꯀꯥꯎꯔꯤꯅꯣ ꯂꯣꯏꯔꯦꯍꯦ ꯑꯦꯍ
ꯎ ꯌꯥꯗꯦ
ꯀꯃꯥꯏꯅ ꯌꯥꯗꯕ꯭ꯔꯣ
ꯀꯔꯤꯒꯤ ꯑꯃꯨꯛ ꯀꯥꯎꯕ꯭ꯔꯣ ꯎꯝ
ꯀꯥꯎꯅꯤꯡꯕ ꯃꯇꯝꯗ ꯀꯥꯎꯕ ꯌꯥꯏꯗꯅ ꯅꯪꯅ ꯌꯥꯔ ꯐꯖꯅ ꯌꯥꯁꯨ ꯌꯥꯕꯤꯗ꯭ꯔꯒ ꯑꯩꯕꯨ
ꯎꯝ
ꯐꯖꯟꯅ ꯌꯥ